ꯑꯣ
ꯇꯥꯏꯌꯦ ꯇꯥꯏꯌꯦ
ꯏꯅꯥꯎꯄꯥꯕꯨ ꯋꯥꯔꯤ ꯁꯥꯕ ꯅꯨꯡꯉꯥꯏꯔꯦꯍꯦ
ꯑꯥꯎ ꯅꯨꯡꯉꯥꯏꯕꯅꯦ ꯑꯩꯗꯤ ꯋꯥ ꯉꯥꯡꯕ ꯍꯩꯇꯦ ꯏꯀꯥꯏꯒꯅꯣ ꯑꯗꯨꯝ ꯉꯥꯡꯉꯣ ꯀꯩꯅꯣ
ꯎꯝ
ꯀꯩꯅꯣ ꯀꯥꯞꯄꯤꯔꯣ
ꯅꯠꯇꯦꯍꯦ ꯑꯩ ꯀꯥꯞꯄ ꯍꯩꯇꯦ
ꯑꯦ ꯎꯝ ꯑꯉꯥꯡ ꯑꯣꯏꯉꯗꯤ ꯀꯥꯞꯇ꯭ꯔꯣ
ꯀꯞꯇꯦꯗ ꯑꯩ ꯀꯁꯨ ꯀꯞ ꯀꯞꯇꯦ ꯍꯧꯖꯤꯛ ꯐꯥꯎ
ꯃꯥꯂꯦ ꯃꯥꯂꯦ
ꯅꯪ ꯅꯆꯤꯟ ꯏꯅꯥꯎꯗꯤ ꯃꯤ ꯀꯌꯥ ꯁꯨꯕ꯭ꯔꯥ
ꯃꯔꯤ
ꯑꯩꯈꯣꯏꯅ ꯃꯉꯥ
ꯑꯣ ꯑꯣ ꯑꯣ
ꯈꯣꯏꯗꯤ ꯅꯨꯄꯥ ꯑꯃꯈꯛꯇꯅꯤ ꯏꯅꯥꯎꯄꯥ ꯑꯃꯈꯛꯇꯅꯤ ꯍꯥ ꯅꯪ ꯈꯛꯇ ꯅꯊꯟꯇ ꯑꯣ
ꯎꯝ ꯏꯅꯥꯎꯅꯨꯄꯤ ꯑꯃꯒ ꯏꯆꯦ ꯑꯅꯤ
ꯑꯣ ꯑꯗꯣ ꯑꯩꯈꯣꯏꯅ ꯁꯅꯥ ꯁꯅꯥ ꯑꯗꯨꯝ ꯁꯅꯥ ꯑꯗꯨꯝ ꯀꯧꯕꯅꯦ ꯑꯩꯈꯣꯏꯗꯤ
ꯑꯣ ꯎ
ꯑꯗꯣ ꯃꯥꯅꯗꯤ ꯀꯧꯅꯨ ꯍꯥꯏꯕ
ꯥꯏ ꯍꯥꯥ
ꯃꯥꯅꯗꯤ ꯀꯧꯅꯨ ꯍꯥꯏꯕ
ꯎꯝ ꯑꯣ ꯑꯩꯈꯣꯏꯗꯁꯨ ꯑꯩꯈꯣꯏꯗꯁꯨ ꯑꯃ ꯂꯩꯕꯅꯦ ꯑꯗꯨꯝ ꯀꯧꯕꯀꯣ
ꯑꯥ
ꯅꯠꯇꯦ ꯃꯤ ꯃꯤꯗꯨꯒꯤ ꯂꯩ ꯌꯥꯎꯕꯅꯤꯅ
ꯎꯝ ꯑꯗꯨꯅꯦ
ꯎꯝ
ꯅꯪꯗꯤ ꯀꯩ ꯎꯝ ꯀꯩ ꯁꯥꯟꯅꯕꯒꯨꯝꯕ ꯆꯠꯇ꯭ꯔꯣ ꯕꯣꯜꯒꯨꯝꯕ ꯑꯌꯨꯛꯇꯒꯨꯝꯕ
ꯎꯝ ꯎꯝ ꯎꯝ ꯎꯝ
ꯅꯅꯥꯈꯣꯟꯗꯣ ꯆꯞꯄꯦ ꯐꯖꯅ ꯇꯥꯗꯦ
ꯇꯥꯔꯕꯣ
ꯇꯥꯔꯦ
ꯎꯝ ꯈꯪꯉꯦꯕ
ꯀꯩ ꯑꯦꯔꯄꯤꯁ ꯊꯝꯕꯒꯤ ꯑꯣꯏꯔꯝꯅꯤ
ꯇꯝꯗꯤ
ꯑꯣ
ꯊꯝꯃꯨꯔꯣ ꯑꯗꯨꯗꯤ
ꯊꯝꯃꯨꯅꯣ ꯑꯩ ꯑꯁ ꯀꯩꯅꯣ ꯢꯌꯔꯄꯤꯁ ꯁꯝꯕꯁꯤꯡꯕꯨ ꯋꯥ ꯉꯥꯡꯕ ꯀꯩꯅꯣ ꯋꯥꯏꯌꯦꯕ ꯑꯃꯨꯛꯀ ꯆꯞꯀꯅꯤ ꯑꯃꯨꯛꯀ ꯑꯁ ꯀꯩ ꯍꯥꯏꯁꯤꯔ ꯈꯪꯗꯦ ꯍꯥꯏꯔꯣꯏꯁꯦ ꯑꯗꯨ ꯑꯗꯨ ꯑꯣꯏꯔꯗꯤ ꯃꯣꯏ ꯃꯣꯏ ꯃꯣꯏꯅ ꯑꯩꯈꯣꯏ ꯅꯍꯥꯟ ꯑꯃ ꯑꯦꯄꯤꯁ ꯁꯝꯃꯦꯅ ꯑꯗꯨꯝ ꯇꯧꯕꯅꯦ ꯑꯗꯣ ꯂꯥꯞꯅ ꯇꯥꯕꯀꯣ ꯅꯪꯈꯣꯟꯁꯨ ꯐꯖꯅ ꯇꯥꯗꯦ ꯀꯩꯒꯤꯔꯥ ꯍꯥꯏꯔꯒ ꯑꯣ ꯑꯩ ꯑꯦꯞꯤꯁ ꯊꯝꯕꯩꯅꯤ ꯂꯧꯊꯣꯛꯄꯤꯔꯒꯦ ꯍꯥꯏꯔ ꯂꯧꯊꯣꯛ
ꯊꯨꯅ ꯂꯧꯊꯣꯛꯑꯣ ꯍꯥꯏ
ꯎꯝ
ꯍꯥꯏꯗꯕꯦ
ꯍꯧꯖꯤꯛ ꯍꯧꯖꯤꯛꯁꯨ ꯅꯪ ꯃꯣꯕꯥꯏꯜ ꯒꯦꯝ ꯁꯥꯟꯅꯕ꯭ꯔꯥ
ꯀꯩꯍꯥꯢꯕ
ꯃꯣꯕꯥꯏꯜ ꯒꯦꯝ ꯑꯗꯨꯝ ꯁꯥꯟꯅꯔꯒ ꯂꯩꯕ꯭ꯔꯥ ꯍꯧꯖꯤꯛ ꯍꯧꯖꯤꯛꯁꯨ
ꯑꯧ ꯃꯔꯛ ꯃꯔꯛꯇ ꯁꯥꯟꯅꯗ꯭ꯔꯦꯗꯪ ꯍꯧꯖꯤꯛꯇꯤ ꯃꯔꯛ ꯃꯔꯛꯇ ꯂꯩꯕ ꯅꯨꯡꯉꯥꯏꯇ꯭ꯔꯀꯥꯟꯗ ꯑꯗꯨꯝ ꯁꯨꯃꯥꯏꯅ
ꯑꯁ ꯏꯃꯥꯟꯅꯕꯤꯁꯤꯡ ꯀꯩꯅꯣ ꯀꯣꯂꯦꯖ ꯑ ꯁꯤꯛꯁ ꯁꯦꯃꯤꯁꯇꯔꯗ ꯃꯣꯏꯗ ꯂꯥꯛ ꯑꯣ ꯍꯥꯏꯕꯒꯤ ꯑꯩꯁꯨ ꯂꯥꯛꯏꯕ ꯁꯥꯅꯃꯤꯟꯅꯁꯤ ꯍꯥꯏꯔꯒꯀꯣ ꯑ ꯀꯩꯅꯣ ꯅꯨꯡꯊꯤꯟꯗꯅꯦ ꯑꯗꯨ ꯁꯥꯟꯅꯔꯒ ꯅꯨꯡꯗꯥꯡꯃꯨꯛ ꯑꯣꯜꯂꯦ ꯑꯗꯨꯒ ꯀꯩꯅꯣ ꯆꯥꯛ ꯆꯥꯔꯒ ꯆ ꯇꯣꯛꯑꯒ ꯇꯨꯝ ꯁꯥꯟꯅꯔꯒ ꯑꯌꯨꯛ ꯐꯥꯎ ꯑꯌꯨꯛꯇ ꯐꯥꯎ ꯁꯥꯟꯅꯕꯅꯦ ꯅꯣꯡꯉꯥꯜꯂꯒ ꯀꯣꯂꯦꯖ ꯆꯠꯇꯕꯤꯗ ꯑꯗꯨꯝ ꯇꯨꯝꯃꯦ ꯑꯣꯟꯅ ꯃꯥꯟꯅꯦ ꯅꯨꯄꯤ ꯃꯥꯟꯗꯕꯅꯦ ꯑꯗꯨꯒꯤ ꯃꯇꯝꯗꯣ ꯑꯗꯨ ꯅꯨꯃꯤꯠꯇꯤ ꯑꯃꯈꯛꯇꯅꯤꯀꯣ ꯁꯨꯃꯥꯏꯟ ꯇꯧꯕꯗꯤ
ꯑꯣ
ꯀꯩꯅꯣ ꯒꯦꯝꯕꯨꯗꯤ ꯁꯥꯟꯅꯥꯏꯌꯦ ꯑꯗꯨꯕꯨ ꯑꯗꯨꯝ ꯅꯨꯡꯗꯥꯡꯗ ꯁꯥꯟꯅꯕꯗꯣ
ꯎꯝ
ꯅꯣꯡꯉꯥꯟꯗ꯭ꯔꯤ ꯐꯥꯎ ꯑꯗꯨꯝ ꯁꯥꯟꯅꯕꯗꯣ ꯑꯗꯨꯝ ꯅꯨꯃꯤꯠ ꯑꯃꯈꯛꯇꯅꯦꯗ ꯑꯗꯨ ꯅꯨꯃꯤꯠꯇꯣ ꯌꯥꯝ ꯅꯤꯡꯁꯤꯡꯉꯦꯅ ꯑꯗꯨꯝ ꯉꯥꯡꯕꯅꯦ ꯑꯣ ꯏꯁꯥꯗꯤ ꯌꯥꯝ ꯅꯨꯡꯉꯥꯏꯇꯕꯅꯤ ꯁꯨꯃꯥꯏꯅ ꯇꯧꯕ ꯑꯗꯨꯝ ꯀꯩꯅꯣ ꯀꯩ ꯍꯥꯏꯁꯤꯔ ꯍꯦꯛ ꯍꯣꯏ ꯅꯨꯡꯉꯥꯏꯇꯕꯅꯤ ꯍꯦꯜꯗꯤ ꯑꯣꯏꯗꯕꯅꯦꯕ ꯑꯁꯨꯃꯥꯏꯅ ꯇꯧꯕꯁꯦ
ꯎ ꯃꯤꯠꯀ ꯌꯦꯡꯕ ꯌꯥꯗꯕꯅꯦ
ꯎꯝ
ꯑꯁ ꯑꯩꯁꯨ ꯍꯥꯟꯅ ꯐꯣꯟ ꯄꯥꯏꯔꯝꯕꯗꯗꯤ ꯑꯗꯨꯝ ꯇꯧꯅꯤ
ꯑꯣ
ꯐꯣꯟ ꯒꯦꯝ ꯃꯠꯇ ꯁꯅꯥꯕꯒꯤ ꯁꯟꯅꯗꯣꯏꯕ
ꯁꯥꯟꯅꯕꯕꯨꯗꯤ ꯌꯥꯝ ꯁꯥꯟꯅꯔꯒ ꯂꯥꯛꯑꯦ ꯑꯗꯨ ꯑꯣꯏꯔꯁꯨ ꯑꯩ ꯃꯤꯠ ꯇꯤ ꯀꯔꯤꯝ ꯇꯧꯗꯦ ꯍꯧꯖꯤꯛꯇꯤ ꯈꯔ ꯂꯩꯔꯗꯤ ꯇꯧꯒꯗ꯭ꯔꯥ ꯈꯪꯗꯦ ꯑꯩ ꯗ꯭ꯔꯃꯥꯒꯨꯝꯕꯁꯨ ꯌꯥꯝ ꯌꯦꯡꯕꯅꯦ ꯅꯪꯗꯤ ꯗ꯭ꯔꯃꯥꯒꯨꯝꯕꯗꯤ ꯌꯦꯡꯕ꯭ꯔꯥ
ꯌꯦꯡꯗ꯭ꯔꯦꯗ ꯍꯧꯖꯤꯛꯇꯤ ꯌꯦꯡꯅꯤꯡꯗ꯭ꯔꯦ ꯗ꯭ꯔꯃꯥꯗꯣ ꯌꯥꯝ ꯁꯥꯡ ꯁꯥꯡꯉꯦꯕ
ꯍꯣꯏ ꯑꯁ ꯑꯗꯨꯒꯤ ꯌꯥꯝ ꯋꯥꯏꯌꯦꯕ
ꯎꯝ ꯁꯤꯛꯁꯇꯤꯟ ꯐꯥꯎꯗꯤ ꯀꯩꯁꯨ ꯀꯥꯏꯗꯦꯗ
ꯑꯣ
ꯍꯧꯖꯤꯛꯇꯤ ꯁꯤꯛꯁꯇꯤꯟ ꯐꯥꯎ ꯑꯗꯨꯝ ꯊꯣꯛꯑꯦ ꯅꯪꯗꯤ ꯀꯥꯏꯗ ꯌꯦꯡꯉꯤꯅꯣ ꯗ꯭ꯔꯃꯥꯒꯨꯝꯗꯣ
ꯅ ꯅꯦꯠ ꯃꯤꯔꯔꯒꯨꯝꯕꯗ ꯌꯦꯡꯉꯦ ꯅꯪꯗꯤ
ꯑꯩꯗꯤ ꯇꯤꯁ ꯑꯦꯁꯤꯌꯥꯟ ꯗ꯭ꯔꯃꯥ ꯍꯥꯏꯕꯗ ꯑꯗꯨꯝ ꯂꯤꯡꯗ ꯆꯪꯉꯒ ꯗꯥꯎꯟꯂꯣꯗ ꯇꯧꯕꯁꯨ ꯌꯥꯏ ꯌꯦꯡꯕꯁꯨ ꯌꯥꯏ
ꯑꯣ ꯂꯤꯡꯗ ꯃꯔꯛ ꯃꯔꯛꯇꯁꯨ ꯂꯤꯡꯗ ꯆꯪꯉꯒ ꯗꯥꯎꯟꯂꯣꯗ ꯇꯧꯋꯦ ꯑꯗꯣ ꯗꯥꯎꯟꯂꯣꯗ ꯇꯧꯕꯗꯣ ꯇꯟꯕꯒꯤ ꯍꯧꯖꯤꯛꯇꯤ ꯑꯟꯂꯤꯃꯤꯇꯦꯠ ꯑꯗꯨꯝ ꯍꯥꯞꯄꯦꯕ
ꯑꯝ
ꯑꯗꯨꯝ ꯅꯨꯡꯇꯤꯒꯤ ꯑꯟꯂꯤꯃꯤꯠꯇ ꯑꯗꯨꯝ ꯄꯥꯏꯔꯁꯨ ꯌꯥꯏꯌꯦꯑꯕ ꯑꯗꯨꯝ ꯍꯥ ꯐꯥꯏꯚ ꯖꯤ ꯅꯠꯇꯕ ꯑꯗꯨꯝ ꯐꯥꯏꯚ ꯖꯤ ꯅꯠꯇꯕ
ꯕꯨꯁꯇꯔꯣ ꯑꯗꯨꯗꯤ
ꯕꯨꯁꯇ꯭ꯔꯁꯨ ꯅꯠꯇꯦ ꯀꯃꯥꯏ ꯀꯩꯅꯣ ꯑꯩꯈꯣꯏ ꯗꯥꯅ ꯍꯥꯞꯄꯤꯕꯅꯦ ꯃꯥꯒ ꯑꯩꯒꯤꯒ ꯑꯅꯤ ꯑꯅꯤꯒꯤꯀꯣ ꯊꯥ ꯑꯃꯒꯤ ꯑꯗꯨꯝ ꯍꯥꯞꯄꯤꯕ ꯑꯗꯨꯝ ꯑꯟꯂꯤꯃꯤꯇꯦꯠꯅꯤ ꯍꯥꯏꯌꯦ ꯑꯗꯨꯒꯤ ꯑꯩꯒꯤ ꯑꯩꯒꯤ ꯀꯩꯅꯣ ꯍꯣꯠꯁꯄꯣꯠꯁꯦ ꯆꯤꯡꯉꯒ ꯇꯤꯚꯤꯗ ꯌꯦꯡꯕꯒꯤ ꯑꯩꯒꯤ ꯐꯣꯟꯁꯦ ꯁꯥꯕꯗ
ꯑꯩ ꯐꯣꯟ ꯄꯣꯛꯈꯥꯏꯗ꯭ꯔꯣ ꯄꯣꯁꯄꯣꯠ ꯆꯤꯡꯕ ꯐꯣꯟꯁꯦ ꯌꯥꯝ ꯐꯠꯇꯕꯅꯦ ꯕꯦꯇ꯭ꯔꯤꯁꯨ ꯌꯥꯝ ꯊꯨꯅ ꯆꯥꯕꯅꯤ ꯐꯣꯟꯁꯨ ꯆꯥ
ꯎꯝ ꯑꯗꯨꯝ ꯅꯨꯡꯇꯤꯒꯤ ꯌꯦꯡꯉꯁꯨ ꯑꯦꯝꯕꯤꯗꯣ ꯂꯣꯏꯔꯦꯕ ꯑꯗꯨꯝ ꯑꯟꯂꯤꯃꯤꯇꯦꯠ ꯑꯣꯏꯕꯒꯤꯀꯣ ꯅꯨꯡꯇꯤꯒꯤ ꯑꯗꯨꯝ ꯆꯤꯡꯕꯅꯦ ꯑꯩ ꯑꯩꯒꯤ ꯐꯣꯟꯗꯒꯤ
ꯑꯩꯁ ꯅꯪ ꯔꯤꯆꯥꯔꯖ ꯄ꯭ꯂꯥꯟꯗꯤ ꯅꯩꯔꯤꯅꯦ
ꯔꯤꯆꯥꯔꯖꯁꯦ ꯑꯟꯂꯤꯃꯤꯇꯦꯠ ꯑꯣꯏꯌꯦ ꯑꯩꯈꯣꯏꯗ ꯂꯥꯛꯑꯣ ꯑꯗꯨꯝ ꯍꯣꯠꯁꯄꯣꯠ ꯄꯤꯒꯦ
ꯅꯣꯏ ꯂꯝ ꯌꯥꯝ ꯂꯥꯞꯃꯜꯂꯦ
ꯑꯗꯨꯒꯤ ꯀꯩꯅꯣ ꯍꯣꯏ ꯑꯗꯨꯅꯤ ꯑꯗꯨꯒꯤ ꯀꯩꯅꯣ ꯀꯩꯅꯣ ꯇꯧꯅꯦ ꯀꯩ ꯀꯥꯎꯔꯦ ꯑꯃꯨꯛ ꯍꯥꯏꯅ
ꯑꯗꯨꯝ ꯍꯥꯏꯌꯣ
ꯑꯩ ꯀꯥꯎꯔꯦ ꯍꯧꯖꯤꯛ ꯀꯅꯤꯉꯥꯏꯗꯣ ꯑꯩ ꯀꯥꯎꯒꯟꯕꯅꯦ ꯍꯧꯖꯤꯛ ꯌꯥꯅꯤꯀꯣ
ꯀꯥꯎꯒꯅꯨꯍꯦ ꯀꯔꯤꯅꯣ ꯅꯪꯁꯨ
ꯌꯥꯝ ꯀꯥꯎꯒꯂꯦꯕ ꯅꯪ ꯅꯪ ꯍꯥꯏꯌꯣ ꯑꯩ ꯀꯥꯎꯔꯦ ꯑꯃ ꯅꯪ
ꯑꯩ ꯀꯩ ꯍꯥꯏꯌꯨ ꯍꯥꯏꯅꯣ ꯑꯩꯗꯤ ꯍꯥꯏꯕ ꯍꯩꯇ꯭ꯔꯦ ꯌꯥꯝ ꯄꯥꯡ
ꯌꯥꯝ ꯍꯩꯔꯤꯗꯨꯗꯤ ꯍꯧꯖꯤꯛ ꯉꯥꯡꯉꯤꯁꯤ
ꯉꯪ ꯂꯥꯏꯇꯗ ꯏꯆꯦ ꯏꯆꯦ ꯈꯣꯏꯗ ꯉꯥꯡꯕ ꯍꯩꯇꯦ ꯑꯩ
ꯑꯁ ꯑꯇꯩꯗꯗꯤ ꯍꯩꯔꯨꯔꯅꯦ ꯑꯗꯨꯗꯤ
ꯑꯧ ꯑꯩꯗꯤꯧ ꯃꯧ ꯅꯨꯨꯄꯤ ꯈꯛꯇꯅꯦꯕ
ꯌꯥꯔꯦꯗ ꯌꯥꯔꯦꯗ ꯑꯩꯒꯤ ꯕꯦꯛꯒ꯭ꯔꯥꯎꯟꯁꯦ ꯑꯗꯨꯝ ꯑꯩꯗꯤꯀꯣ ꯃꯊꯛꯇ ꯐꯝꯕꯅꯦꯕ ꯌꯨꯝꯗ ꯃꯤ ꯌꯥꯝ ꯂꯩꯕ
ꯃꯊꯥꯛꯗ ꯀꯗ꯭ꯔꯣ
ꯀꯩ ꯍꯥꯏꯁꯤꯔꯥ ꯃꯥꯎꯟꯇꯦꯟꯗ ꯍꯥꯏꯔꯒꯦ
ꯅꯪ ꯐꯝꯃꯤꯁꯦ ꯇꯦꯡꯄꯣꯛꯄꯔꯥ
ꯍꯣꯏ ꯑꯗꯣ ꯍꯥꯏꯔꯒꯦ
ꯎꯝ ꯑꯩꯁꯨ ꯀꯥꯏꯗꯦꯗ ꯍꯩꯗꯕꯨ ꯀꯃꯥꯏꯅ
ꯎꯝ ꯍ ꯑꯃꯨꯛ ꯆꯠꯅꯤꯡꯉꯥꯏ ꯌꯥꯝ ꯇꯜꯂꯦ ꯆꯥꯛꯁꯨ ꯆꯥꯗ꯭ꯔꯤꯌꯦ
ꯀꯥꯏꯗ ꯆꯠꯀꯦ ꯍꯥꯏꯔꯣ
ꯌꯨꯝꯗ ꯆꯥꯛꯁꯨ ꯆꯥꯅꯤꯡꯉꯥꯏ ꯇꯜꯂꯦꯕ ꯌꯦꯟꯁꯥꯡ ꯍꯥꯎꯇꯥꯕꯒꯤ ꯆꯤꯛꯇꯦ ꯉꯁꯤꯗꯤ ꯅꯨꯡꯁꯥ ꯊꯣꯛꯄꯒꯤ
ꯑꯩꯈꯣꯏꯗꯤ ꯅꯨꯡꯁꯥ ꯊꯣꯛꯄ꯭ꯔꯥꯁꯨ ꯈꯪꯗꯦ ꯑꯃꯨꯛ ꯃꯪꯉꯛꯑꯦ ꯅꯣꯡꯗꯤ ꯆꯨꯗꯕ
ꯑꯣ
ꯅꯣꯏꯗꯤ ꯌꯥꯝ ꯁꯥꯏ ꯍꯥꯏꯅꯦ
ꯌꯥꯝ ꯁꯥꯏꯌꯦ ꯀꯅꯥꯅ ꯍꯥꯏꯕ
ꯍꯝ ꯍꯝ ꯍꯝ
ꯍꯥꯥ
ꯑꯩꯈꯣꯏ ꯏꯆꯦꯅ ꯍꯥꯏꯕ
ꯑꯣ ꯋꯥ ꯉꯥꯡꯕ ꯍꯥꯏꯔꯛꯏꯅꯦ ꯍꯧꯖꯤꯛꯇꯤ ꯑ
ꯑ ꯃꯥꯅꯥ ꯀꯔꯤ ꯍꯥꯏꯁꯤꯔꯥ ꯃꯥꯏ ꯍꯁꯕꯦꯟ ꯅꯪ ꯈꯪꯗꯧ ꯃꯥꯥꯟꯗꯅꯦ
ꯈꯪꯗꯦ ꯍꯥꯏꯔꯣ
ꯃꯤꯡ ꯂꯝ ꯃ ꯃꯤꯡꯗꯨ ꯈꯪ
ꯑꯦꯝꯅꯦꯕ ꯑꯦꯝꯅꯦꯕ
ꯅꯠꯇꯦ ꯃꯨꯛ
ꯀꯩ ꯍꯥꯏꯕ
ꯍꯥꯏꯗꯣꯛꯀꯦ ꯇꯧꯏ ꯀꯔꯤꯅꯣ
ꯑꯣ ꯑꯗꯣ ꯅꯪ ꯍꯥꯏꯗꯣꯛ ꯍꯥꯏꯗꯣꯛ ꯍꯥꯏꯗꯣꯛꯀꯅꯨ ꯑꯗꯣ ꯍꯣꯔꯦꯟ ꯍꯥꯏꯁꯦꯕ ꯑ
ꯌꯦꯡꯉꯣꯕꯥ
ꯀꯩ ꯌꯦꯡꯗꯣꯏꯕ
ꯌꯦꯡꯉꯣ
ꯀꯥꯏꯗ
ꯅꯪꯗꯤ ꯈꯪꯗꯔꯤ ꯀꯃꯥꯏ ꯍꯥꯏꯁꯤꯔꯥ ꯈꯪꯗ꯭ꯔꯦꯗꯣ ꯌꯥꯔꯦꯗ
ꯒꯌ꯭ꯥꯟ ꯇꯥꯔꯦ ꯑꯩ
ꯎꯝ ꯒꯌ꯭ꯥꯟ ꯇꯥꯗꯧ ꯃꯟꯗꯔ꯭ꯦ ꯃꯥꯗꯨ ꯏꯆꯦꯗꯣ ꯏꯆꯦꯗꯣ ꯄꯤꯗ ꯂꯩꯕ ꯀꯪꯕ꯭ꯔꯥ ꯄꯤꯗ ꯂꯩꯌꯦꯕ
ꯄꯤ ꯍꯥꯏꯕꯨ ꯒ꯭ꯌꯥꯟ ꯇꯥꯗ꯭ꯔꯦ
ꯈꯪꯉꯣꯏꯕ ꯑꯗꯨꯅꯦ ꯌꯦꯡꯉꯣ ꯍꯥꯏꯗꯣ ꯅꯪ ꯌꯦꯡꯗ꯭ꯔꯤꯀꯣ ꯍꯧꯖꯤꯛꯐꯥꯎ
ꯀꯩꯔꯥ
ꯌꯦꯡꯗ꯭ꯔꯤ ꯌꯦꯡꯗ꯭ꯔꯤ
ꯀꯤꯕꯨ ꯀꯤꯔꯦ ꯑꯩꯕꯨ ꯀꯦꯃꯦꯔꯥ ꯊꯝꯕ꯭ꯔꯅꯦ
ꯍꯥꯏꯅꯤꯡꯉꯥꯏ ꯈꯪꯗ꯭꯭ꯔꯦꯗ ꯑꯩꯁꯨ
ꯄꯤꯗ ꯌꯦꯡꯉꯣ ꯍꯥꯏꯔꯒ ꯀꯥꯏꯗꯅꯣ ꯄꯤꯗꯕꯣ ꯑꯩ ꯑꯩ ꯍꯧꯖꯤꯛ
ꯐꯝꯗꯣ
ꯑꯥ
ꯄꯤꯗꯒꯤ ꯍꯧꯔꯛꯑꯦ ꯍꯥꯏꯕ
ꯑꯣ
ꯎꯝ ꯅꯪ ꯒ꯭ꯌꯥꯟ ꯇꯥꯗꯦ ꯍꯥꯏꯕ ꯑꯩ ꯈꯪꯏ
ꯒ꯭ꯌꯥꯟ ꯇꯥꯗꯦ ꯑꯗꯣ ꯍꯣꯔꯦꯟꯅ ꯉꯥꯡꯅꯔꯁꯤ
ꯎꯝ ꯎꯝ ꯉꯥꯡ ꯀꯩꯁꯨ ꯀꯥꯏꯗꯦ ꯑꯗꯨꯝ ꯉꯥꯡꯁꯤ
ꯍꯧꯖꯤꯛꯇꯤ ꯑꯗꯨꯝ ꯀꯩꯅꯣ ꯀꯣꯂꯦꯖ ꯀ ꯀꯥꯗꯕ꯭ꯔꯥ ꯉꯁꯤꯗꯤ
ꯎꯝ
ꯑꯦ ꯍꯥꯏꯗꯤ ꯁ ꯑ ꯑ ꯀ꯭ꯂꯥꯁ ꯀ꯭ꯂꯥꯁ ꯀ꯭ꯂꯥꯁ ꯆꯠꯇꯕ꯭ꯔꯥ ꯍꯥꯏꯕ
ꯑꯦꯠꯃꯤꯁꯟ ꯉꯁꯤ ꯇꯧꯈꯤꯕꯅꯦ
ꯑꯣ ꯁꯦꯀꯦꯟꯗꯔꯤꯗ ꯀꯣꯔꯔꯦꯁꯄꯣꯟꯗꯦꯟ ꯊꯝꯕ
ꯑꯣ
ꯑꯁ ꯑꯗꯨ ꯀꯩꯔꯥ ꯔꯤꯒꯨꯂꯔ ꯆꯠꯂꯨꯅꯦ
ꯀꯗꯥꯏꯗꯒꯤ ꯔꯤꯒꯨꯂꯔ ꯆꯠꯅꯤꯡꯗꯦ ꯆꯠꯂꯁꯨ ꯌꯥꯗꯤ ꯌꯥꯕ ꯃꯥꯜꯂꯦ ꯅꯣꯏ ꯅꯣꯏ ꯑꯦꯔꯤꯌꯥꯗꯅꯤꯅꯦ
ꯑꯩꯈꯣꯏ ꯑꯦꯔꯤꯌꯥꯗ
ꯑꯧ ꯅꯣꯏ ꯔꯣꯝꯗ ꯂꯥꯛꯀꯥꯅꯤꯅꯦ
ꯑꯣ ꯑꯣ ꯇꯤꯗ
ꯑꯧ ꯆꯨꯝꯃꯦ ꯆꯨꯝꯃꯦ ꯌꯥꯃ ꯍꯩꯔꯦ
ꯑꯗꯣ ꯑꯗꯨꯗꯤ ꯄꯥꯔꯠ ꯇꯥꯏꯝ ꯇꯧꯅꯤꯡꯉꯥꯏ ꯂꯥꯛ ꯃꯥꯜꯂꯦ ꯑꯗꯨꯗꯤ ꯀ ꯀꯩꯒ ꯀ ꯅꯠꯇ꯭ꯔꯒ ꯇ꯭ꯨꯋꯏꯁꯟ ꯒꯨꯝꯕ
ꯈꯪꯗꯦꯅꯦ ꯀ꯭ꯔꯤ ꯇꯧꯁꯤꯔ ꯈꯪꯗꯦ
ꯑꯁ ꯑꯗꯨꯝ ꯑꯣ
ꯐꯖꯅ ꯇꯥꯗꯦ ꯅꯈꯣꯟꯗꯣ
ꯍꯥꯟꯅ ꯁ꯭ꯀꯨꯜ ꯀꯥꯕꯗꯨ ꯑꯗꯨ ꯌꯥꯝ ꯆꯪꯉꯦꯕ ꯑꯗꯨꯒꯤ ꯀꯥꯕ ꯉꯝꯗ꯭ꯔꯦꯕ
ꯑꯣ
ꯊꯥꯗꯁꯨ ꯌꯥꯝ ꯂꯧꯋꯦ ꯑꯦꯠꯃꯤꯁꯟꯒꯤꯁꯨ ꯑꯁ ꯌꯥꯝ ꯂꯧꯑꯦꯕ
ꯎꯝ
ꯃꯤꯗꯤ ꯌꯥꯝꯗꯕ ꯁꯇ꯭ꯔꯥꯗꯣ ꯑꯗꯨ ꯑꯣꯏꯔꯁꯨ ꯌꯥꯝ ꯂꯧꯃꯜꯂꯦꯕ ꯑꯩ ꯌꯥꯅꯤꯡꯗꯦꯕ
ꯑꯗꯨꯝ ꯔꯤꯒꯨꯂꯔ ꯆꯠꯂꯣꯅꯦ ꯃꯤ ꯆꯠꯇ꯭ꯔꯁꯨ ꯈꯪꯗꯦ ꯇꯨꯏꯁꯟꯒꯨꯝꯕ ꯂꯧꯔꯗꯤꯀꯣ
ꯎꯝ ꯂꯥꯏꯅ ꯄꯤ ꯄꯤꯕꯗꯨ ꯍꯥꯏꯗꯨꯅꯤ
ꯅꯪꯁꯦ ꯑꯗꯨ ꯑꯣꯏꯔꯗꯤ ꯅꯪꯁꯦ ꯑꯦꯟꯗꯒꯤ ꯑꯣꯏꯔꯝꯅꯤꯌꯦ ꯑꯦꯜꯗꯒꯤꯔ ꯑꯦꯟꯗꯒꯤꯔ
ꯀꯦ ꯀꯦ ꯀꯦ
ꯀꯦ
ꯑꯧ
ꯈꯪꯗ꯭ꯔꯦ ꯑꯗꯨꯗꯤ ꯑꯩ ꯍꯣꯔꯦꯟ ꯍ ꯍꯣ